ꯇꯥꯕ꯭ꯔꯣ꯫
ꯅꯪꯗꯤ ꯇꯥꯕ꯭ꯔꯣ꯫
ꯇꯥꯌꯦ꯫
ꯀꯩꯗꯧꯔꯤꯅꯣ ꯫
ꯇꯨꯝꯃꯒ ꯂꯩꯑꯌꯦ꯫
ꯑꯁ ꯍꯧꯖꯤꯛꯇꯣꯕꯨꯖꯤꯛ ꯑꯁ ꯅꯁꯥ ꯅꯨꯡꯉꯥꯏꯔꯣꯏꯍꯦ꯫
ꯑꯝ ꯋꯥꯏ ꯂ ꯂꯥꯎꯗ꯫ ꯑꯣꯛꯆꯥꯥ ꯂꯧꯅꯤꯡꯉꯥꯏ ꯆꯠꯄꯗꯨ꯫
ꯑꯣ ꯀꯅꯥ ꯀꯅꯥ ꯆꯠꯂꯤꯅꯣ ꯅꯊꯟꯗꯔꯣ
ꯑ ꯑꯥ
ꯅꯊꯟꯇ ꯅꯊꯟꯇ ꯆꯠꯂꯤꯔꯣ ꯅꯠꯇ꯭ꯔ ꯀꯅꯥ ꯀꯅꯥ ꯆꯠꯂꯤꯔꯣ ꯅꯊꯟꯗ ꯑꯣ
ꯏꯔꯨꯁꯨ ꯏꯔꯨꯗꯦ ꯇꯨꯃꯒ ꯂꯩꯌꯦ
ꯅꯨꯡꯉꯥꯏꯅꯦ
ꯉꯁꯤꯗꯤ ꯀꯗꯥꯏ ꯆꯠꯄ꯭ꯔꯣ
ꯑꯁꯤꯔꯣ ꯑꯈꯣꯏ ꯑꯦꯟ ꯑꯥꯔ ꯖꯤ ꯑꯦꯁ ꯆꯠꯂꯦ ꯖꯣꯕ ꯀꯥꯔꯠꯇꯣ ꯈꯪꯕ꯭ꯔꯣ
ꯑ ꯈꯪꯉꯦ
ꯑꯗꯨ ꯆꯠꯂꯦ ꯑꯗꯨ ꯆꯠꯂꯒ ꯍꯜꯂꯛꯑꯦ ꯍꯜꯂꯛꯑꯒ ꯀꯩ ꯀꯩꯅꯣ ꯇꯧꯔꯦ
ꯑꯁ ꯀꯣꯜ ꯂꯥꯛꯑꯦ ꯑꯣ ꯊꯝ
ꯅꯪ ꯉꯁꯤ ꯑꯗꯨꯝ ꯀꯅꯥ ꯉꯟꯅ ꯆꯠꯄ꯭ꯔꯣ ꯅꯪꯗꯤ
ꯏꯆꯦꯒ ꯑꯩ
ꯑꯣ ꯍꯌꯦꯡꯗꯤ ꯀꯥꯏ ꯆꯠꯇꯣꯏꯅꯣ ꯂꯩꯒꯗ꯭ꯔꯣ ꯌꯨꯝ ꯆꯠ ꯂꯩꯒꯗ꯭ꯔ
ꯍꯌꯦꯡꯗꯤ ꯑꯦꯛꯖꯥꯝ ꯆꯠꯀꯅꯤꯅ
ꯑꯣ
ꯅꯪꯁꯨ ꯆꯠꯀꯅꯤꯀꯣ
ꯑꯩꯁꯨ ꯈꯪꯗꯦꯗ ꯑꯩꯁꯨ
ꯄ꯭ꯔꯦꯛꯇꯤꯀꯜ ꯂꯩꯕ꯭ꯔꯣ
ꯑꯩ ꯄ꯭ꯔꯦꯛꯇꯤꯀꯜꯗꯤ ꯂꯩ ꯄ꯭ꯔꯦꯛꯇꯤꯀꯜ ꯑꯦꯛꯖꯥꯝꯒꯤ ꯔꯨꯇꯤꯅꯤ ꯊꯥꯔꯛꯇꯥꯔꯤ ꯄ꯭ꯔꯦꯛꯇꯤꯀꯦꯜꯗꯣ ꯅꯪꯗꯤ ꯄ꯭ꯔꯦꯛꯇꯤꯀꯜ ꯂꯩꯕ꯭ꯔꯣ ꯍꯣꯏ ꯌꯨꯝꯗꯥ ꯔꯣ ꯑꯩꯁ ꯃꯤ ꯌꯥꯝ ꯂꯩꯩꯗ ꯂꯩ ꯂꯣꯏꯅ
ꯑꯩꯗꯤ ꯄ꯭ꯔꯦꯛꯇꯤꯀꯦꯜ ꯂꯩꯇꯦ ꯑꯩꯗꯤ ꯍꯤꯁꯇ꯭ꯔꯤꯅꯤ
ꯑꯣ ꯑꯦꯛꯖꯥꯝ ꯏꯕ ꯅꯨꯡꯉꯥꯏꯕ꯭ꯔꯣ ꯂꯩꯔꯤꯛ ꯄꯥꯕ ꯏꯕ ꯅꯨꯡꯉꯥꯏꯔꯝꯅꯤꯗ ꯅꯣꯏꯗꯤ
ꯑꯦ ꯋꯥꯌꯦ ꯄꯩꯁꯥ ꯐꯪꯕꯒꯤ ꯆꯠꯄꯅꯦ ꯐꯪꯂꯗꯤ ꯀꯔꯤꯁꯨ ꯑꯃꯁꯨ ꯆꯥꯔꯔꯣꯏ
ꯑꯩꯈꯣꯏꯗꯤ ꯂꯥꯏꯔꯤꯛ ꯄꯥꯗꯕꯒꯤ ꯋꯥꯏꯑꯦ ꯂꯥꯏꯔꯤꯛ ꯄꯥ ꯈꯔ ꯅꯨꯡꯉꯥꯏꯗꯧꯕ
ꯖꯣꯕ ꯀꯥ ꯗꯣ ꯋꯥꯕ꯭ꯔꯣ ꯅꯨꯡꯉꯥꯏꯕ꯭ꯔꯣ ꯋꯥꯕ꯭ꯔꯣ
ꯋꯥꯏ ꯖꯣꯕ ꯀꯥꯔꯠꯇꯣ ꯊꯕꯛ ꯁꯨꯕꯅꯤ ꯀꯔꯤꯔꯣ ꯂꯝꯕꯤꯗꯣ ꯑ ꯂꯝꯕꯤ ꯂꯝꯕꯤꯗꯣ ꯐꯠꯇꯕ ꯂꯝꯕꯤꯗꯣ ꯑꯗꯣ ꯁꯦꯝꯃꯦ
ꯀꯗꯥꯏꯗꯔꯣ ꯊꯕꯛ
ꯑ ꯑꯈꯣꯏ ꯈꯨꯜꯒꯤ ꯃꯅꯥꯛꯇꯅꯦ ꯂꯥꯞꯄꯦ ꯑꯗꯣ ꯈꯣꯡꯅ ꯆꯠꯂꯑꯦꯀꯣ ꯑꯁ ꯑꯃꯨꯛꯀ ꯍꯜꯂꯛꯑꯦ ꯉꯟꯅ ꯆꯠꯂꯦ ꯑꯗꯨꯒ ꯑꯣ ꯑꯌꯨꯛꯇ ꯄꯨꯡ ꯇꯔꯨꯛ ꯃꯈꯥꯏ ꯑꯗꯨꯋꯥꯏꯗ ꯈꯨꯟꯗꯒꯤ ꯆꯠꯄ ꯍꯧꯔꯦ
ꯑꯣ
ꯐꯣꯇꯣ ꯀꯥꯞꯄꯗ ꯄꯨꯡ ꯇꯔꯦꯠ ꯃꯈꯥꯏ ꯑꯗꯨꯋꯥꯏꯗ ꯐꯣꯇꯣ ꯀꯥꯞꯄꯗꯣ ꯅꯪꯅꯤꯡꯉꯥꯏ ꯇꯧꯋꯦ ꯑꯗꯨ ꯑꯣꯏꯕꯒꯤ ꯏꯁ ꯋꯥꯏ ꯆꯥꯛꯇꯣ ꯆꯥꯕ꯭ꯔꯥ ꯆꯥꯗꯕ꯭ꯔꯥꯁꯨ ꯈꯪꯗ꯭ꯔꯦ ꯑꯗꯨꯝ ꯆꯥꯔꯒ ꯑꯗꯨꯝ ꯍꯥꯊꯨ ꯍꯥꯊꯨ ꯆꯠꯂꯦ
ꯍꯥ ꯇꯨꯝꯅꯤꯡꯉꯦ
ꯇꯨꯃꯤꯔ ꯅꯪꯗꯤ ꯍꯧꯖꯤꯛ ꯅꯨꯡꯊꯤꯟꯗ
ꯎꯝ
ꯅꯨꯡꯊꯤꯜꯗ ꯇꯨꯝꯕꯁꯦ ꯐꯠꯇꯕꯅꯤꯀꯣ ꯍꯥ ꯅꯨꯡꯊꯤꯜꯗ ꯇꯨꯝꯕꯁꯦ ꯐꯠꯇꯕꯅꯦ ꯋꯥꯕꯅꯦ ꯍꯛꯆꯥꯡꯗꯣ ꯁꯣꯛꯄꯅꯦ
ꯑꯣ ꯀꯔꯤ ꯏꯟꯁꯥꯡ ꯆꯥꯕꯔꯣ ꯉꯁꯤ
ꯑꯩꯌꯣ ꯍꯋꯥꯏ ꯆꯥꯏ ꯅꯣꯏꯗꯤ
ꯑꯩꯈꯣꯏꯗꯤ ꯈꯪꯉꯦ
ꯑꯁ ꯆꯥꯛ ꯆꯥꯗ꯭ꯔꯤꯕꯣ ꯅꯪꯗꯤ
ꯑꯩꯗꯤ ꯑꯂꯨ ꯆꯥꯏ ꯐ꯭ꯔꯥꯏ ꯇꯧꯔꯒ
ꯑꯣ ꯑꯗꯨꯁꯨ ꯍꯥꯎꯅꯦ ꯑꯂꯨ ꯐ꯭ꯔꯥꯏꯗ ꯑꯂꯨꯗꯣ ꯉꯥꯎꯕꯗ ꯂꯩꯔꯗꯤ ꯍꯦꯟꯖꯥꯡ ꯂꯩꯇ꯭ꯔꯁꯨ ꯌꯥꯔꯕꯅꯤ ꯑꯩꯈꯣꯏꯗꯤ
ꯎꯝ
ꯑꯗꯨ ꯈꯣꯡꯒ꯭ꯔꯥꯎꯅ ꯍꯥꯕꯅꯦ ꯑꯂꯨꯗ ꯃꯆꯦꯗꯤ ꯂꯩꯕ꯭ꯔꯣ ꯀꯥꯏꯆꯠꯈꯤꯕꯅꯣ ꯂꯩꯕ꯭ꯔꯣ ꯇꯨꯡ ꯃꯥꯁꯨ ꯇꯨꯝꯃꯒ ꯂꯩꯔꯤꯔꯣ
ꯈꯪꯗꯦ
ꯅꯪꯗꯤ ꯁꯥꯟꯅꯕ ꯆꯠꯂꯣꯑꯣ ꯅꯣꯏ ꯅꯣꯏꯗꯤ ꯒ꯭ꯔꯥꯎꯟ ꯅꯛꯅꯕꯅꯤꯅ ꯒ꯭ꯔꯥꯎꯟꯗ ꯁꯥꯟꯅꯕ ꯆꯠꯂꯛꯑꯣ
ꯀꯅꯥꯁꯨ ꯂꯩꯇ ꯑꯩ ꯀꯔꯤꯁꯅꯥ ꯒꯦꯔꯣ꯫ ꯐꯨꯠꯕꯣꯜꯁꯨ ꯁꯥꯅꯅꯤꯡꯗꯦ
ꯕꯣꯂꯤꯒꯨꯝꯕ ꯐꯨꯠꯕꯣꯜꯒꯨꯝꯕ ꯁꯅꯥꯎꯅ
ꯁꯅꯤꯡꯗꯦ
ꯀꯩꯒꯤ
ꯈꯪꯗꯦ ꯃꯔꯨꯞꯁꯨ ꯂꯩꯇꯦ
ꯂꯩꯔꯝꯅꯤ ꯍꯦ ꯅꯆꯤꯟꯊꯤꯅꯨ
ꯀꯔꯤ ꯃꯔꯨꯞ ꯂꯩꯥꯗꯕ ꯁꯤ ꯁꯤ
ꯈꯪꯗꯦ ꯀꯂꯦꯖ ꯊꯕꯛ ꯆꯠꯈ꯭ꯔꯦ ꯃꯔꯨꯞꯁꯤꯡꯗꯤ꯫
ꯅꯣꯏ ꯅꯣꯏ ꯃꯔꯨꯞꯁꯤꯡꯗꯤ ꯊꯕꯛ ꯌꯥꯝ ꯇꯧꯅꯩ꯫ ꯀꯣ ꯊꯧꯕꯒꯤ꯫ ꯆꯤꯟꯕ ꯉꯥꯛꯇꯅꯤꯅꯦ ꯅꯊꯟꯗ ꯉꯥꯏꯔꯦꯅꯦ ꯊꯕꯛ ꯇꯧꯗꯕ ꯑꯗꯨꯗꯤ꯫
ꯑꯁ ꯑꯣꯛꯀꯤ ꯃꯈꯣꯟ ꯇꯥꯕ꯭ꯔꯣ꯫ ꯗꯤꯁꯇꯥꯔꯕ ꯇꯧꯋꯦꯀꯣ꯫
ꯇꯥꯗꯦ꯫ ꯂꯩꯔ ꯅꯨ ꯅꯣꯏꯗꯤ꯫
ꯑꯣꯛꯀꯤ ꯆꯥꯛ ꯄꯤꯔꯒ ꯂꯩ꯫
ꯑꯣ꯫
ꯑꯣ ꯍꯣꯔꯦꯟ ꯇꯧꯔꯒꯦꯀꯣ꯫
ꯍꯣꯏ ꯍꯣꯏ ꯍꯣꯏ꯫